ꯑꯣ
ꯍꯜꯂꯣ
ꯀꯔꯤꯒꯤ ꯅꯣꯡ ꯇꯥꯕ꯭ꯔꯥ
ꯇꯥꯕ꯭ꯔꯣ ꯅꯣꯡ ꯇꯥꯏꯌꯦ
ꯑꯁ ꯂꯣꯢꯔꯦꯍꯦ
ꯀꯩꯅꯣ ꯅꯣꯡ ꯇꯥꯗꯕ꯭ꯔꯥꯅꯣꯏ
ꯇꯥꯕꯗꯤ ꯇꯥꯏ ꯌꯥꯝ ꯀꯟꯅ ꯇꯥꯕ ꯅꯠꯇꯦ ꯇꯥꯕꯗꯤ
ꯍꯧꯖꯤꯛ ꯅꯣꯡꯗꯣ ꯀꯩꯅꯣ ꯇꯧꯋꯦ ꯅꯣꯡ ꯃꯔꯨ ꯆꯥꯎꯋꯦ ꯑꯗꯨꯅꯅꯦ
ꯑꯣ ꯍꯣꯢ ꯈꯣꯏꯁꯨ ꯗꯨꯃꯥꯏ ꯇꯥꯔꯗꯤ ꯅꯨꯡꯉꯥꯏꯅꯤꯗ
ꯀꯩꯗꯧꯔꯤꯅꯣ ꯀꯩꯗꯧꯕ꯭ꯔꯣ
ꯀꯩꯁꯨ ꯇꯧꯗꯦꯗ ꯀꯩꯅꯣ ꯇꯧꯕ ꯕꯣꯜ ꯌꯦꯡꯕꯀꯣ
ꯑꯥ ꯑꯥ
ꯕꯣꯜ ꯌꯦꯡꯉꯦ ꯅꯨꯉꯥꯏꯕ꯭ꯔꯥ ꯅꯪ ꯕꯣꯜ ꯌꯦꯡꯕꯗꯣ
ꯑꯩꯗꯤ ꯀꯩꯅꯣ ꯈꯛꯇ ꯎꯏꯗ ꯑ ꯍꯣꯏ ꯌꯦꯡꯕ ꯗꯨꯝ ꯅꯨꯉꯥꯏ
ꯎꯝ ꯅꯨꯉꯥꯏꯕꯅꯦ ꯅꯨꯉꯥꯏꯕꯅꯦ
ꯅꯨꯡꯗꯤ ꯅꯨꯡꯉꯥꯏꯇꯦꯍꯦ ꯃꯤꯅ ꯑꯃ ꯆꯟꯕꯅꯤꯅꯀꯣ ꯆꯞ ꯆꯜꯂꯣꯏꯗꯕ ꯑꯣꯏꯔꯗꯤ ꯐꯕ ꯍꯥꯏꯗꯤ ꯑꯃꯈꯣꯏꯗꯣ ꯉꯝꯍꯟꯅꯤꯡꯕꯀꯣ ꯑꯗꯨꯒꯤꯅꯦ
ꯉꯧꯒꯅꯤ ꯃꯣꯏꯅ ꯀꯩꯅꯣ ꯍꯥꯟꯅ ꯆꯟ ꯆꯟꯕꯗꯣ ꯃꯣꯏꯅ ꯑꯗꯨ ꯐꯔꯕꯅꯦ ꯍꯧꯖꯤꯛꯇꯤ ꯌꯥꯝ ꯅꯨꯡꯉꯥꯏꯔꯅꯦ ꯌꯦꯡꯕ
ꯎꯝ
ꯌꯥꯝ ꯅꯨꯡꯉꯥꯏꯒꯅꯤ ꯌꯦꯡꯕ ꯅꯨꯉꯥꯏꯍꯟꯕꯅꯦꯗ ꯃꯣꯏ ꯍꯟ ꯍꯥꯟ ꯀꯩꯅꯣ ꯆꯟꯕꯗꯣ
ꯎꯝ ꯑꯅꯤꯒꯨꯝꯕ ꯑꯃꯨꯛ ꯆꯪꯕꯤꯔꯗꯤ ꯅꯨꯡꯉꯥꯏꯒꯅꯤ ꯑꯇꯣꯞ ꯑꯃꯗꯨꯅ ꯑꯅꯤꯒ ꯃ ꯑꯣꯏꯔꯗꯤ ꯏꯁ
ꯆꯟꯒꯅꯤ ꯆꯟꯒꯅꯤ ꯈꯪꯗꯦꯅꯦ ꯉꯁꯤꯁꯦ ꯀꯩꯅꯣ ꯍꯣꯏꯁꯦ ꯃꯦꯁꯤꯁꯦ ꯑꯁ ꯗꯥꯎ ꯏꯌꯥꯎ ꯌꯥꯎꯗꯕ ꯃꯁꯛ ꯌꯦꯡꯕꯗ ꯑꯝꯇ
ꯃꯥꯅ ꯃꯥꯅ ꯀꯥꯎꯔꯒ ꯆꯪꯍꯟꯗꯦ ꯍꯥꯏꯀꯣ ꯑꯃꯁꯨ
ꯃꯦꯁꯤ ꯐꯥꯎ ꯆꯪ ꯆꯟꯕ ꯍꯩꯇꯦ ꯃꯁꯤꯁꯨ ꯀꯔꯤꯒꯤꯔꯥ ꯈꯪꯗꯦꯅꯦ
ꯈꯪꯗꯦꯅꯦ ꯑꯁ ꯑꯩ ꯈꯣꯡꯗꯣ ꯌꯥꯝ ꯈꯣꯡ ꯌꯥꯝ ꯍꯥꯀꯠꯆꯩꯌꯦ ꯀꯩꯒꯤꯅꯣ ꯑꯁ
ꯑꯩꯅ ꯅꯠꯇꯦꯍꯦ
ꯀꯩꯗꯧꯕꯒꯤꯔꯀꯣ ꯑꯩ ꯈꯣꯡ ꯍꯥꯛꯀꯠꯆꯕ ꯗꯨ ꯄꯨꯁꯤ ꯏ ꯐꯠꯇꯕ ꯂꯩꯕ ꯖꯥꯠꯅꯦ
ꯈꯣꯡ ꯀꯗꯥꯢ ꯋꯥꯏꯗꯅꯣ ꯅꯪ ꯈꯣꯡ
ꯈꯣꯡꯕꯤ ꯈꯣꯡꯕꯤꯒꯤ ꯁꯤ ꯃ ꯀꯩꯅꯣꯔꯣꯝꯗ ꯈꯣꯡꯄꯥꯛꯔꯣꯝꯗ
ꯌꯥꯝ ꯍꯥꯀꯠꯆꯩꯌꯦꯁꯦ ꯑꯁ ꯏ ꯐꯠꯇꯕ ꯂꯩꯕꯒꯤꯅꯦ ꯑꯃꯨꯛ
ꯏ ꯐꯠꯇꯕ ꯂꯩꯔꯗꯤ ꯁꯨꯃꯥꯏ ꯍꯥꯀ ꯆꯕꯅꯦ
ꯍꯣꯏꯅꯦ ꯗꯨꯃꯥꯏ ꯇꯧꯕ ꯊꯥꯒꯠꯆꯕꯅꯦ ꯑꯗꯨꯒ ꯄꯪꯕ ꯈꯣꯠꯄꯁꯨ ꯇꯧꯕꯅꯦ
ꯁꯤꯁꯦ ꯊꯧꯔꯤꯒꯨꯝꯕ ꯑꯃꯅ ꯄꯨꯟ ꯄꯨꯜꯂꯒ ꯀꯣ
ꯎꯪ
ꯏ ꯐꯠꯇꯕ ꯂꯧꯊꯣꯛꯀꯗꯕꯅꯦ ꯏ ꯐꯠꯇꯕ
ꯍꯣꯏꯅꯦ ꯑꯗꯨꯃꯥꯏ ꯇꯧꯔꯗꯤ ꯅꯨꯡꯉꯥꯏꯕꯅꯦ
ꯑ ꯩ ꯍꯥꯟꯅꯥ ꯑꯩꯗꯤ ꯈꯣꯡꯒꯨꯝꯕꯁꯦ ꯁꯖꯤꯡ ꯌꯥꯝ ꯍꯧꯒꯜꯂꯦꯕꯀꯣ ꯑꯩꯒꯤ ꯈꯣꯡꯗꯣ ꯑꯥ ꯅꯥ ꯀꯩꯅꯣ ꯑꯣꯏꯔꯣꯝꯗ ꯍꯥꯟꯅ ꯍꯧꯔꯅꯤꯕꯀꯣ ꯑꯗꯨꯒ ꯑꯩꯈꯣꯏ ꯃꯥꯈꯣꯏ ꯃꯦꯠꯍꯟꯒꯅꯤ ꯈꯣꯡꯗꯣ ꯊꯨꯗꯦꯛ ꯅꯤꯡꯕꯅꯦ ꯁꯖꯤꯡ ꯌꯥꯝꯍꯧꯕꯒꯤ ꯑꯗꯨꯒ ꯑꯗꯨꯝ ꯃꯦꯠꯍꯟꯒꯅꯦꯕ ꯑꯗꯨꯒ ꯃꯦꯠ-ꯃꯦꯠꯂꯒ ꯈꯔ ꯐꯔꯛꯑꯦ ꯍꯥꯏꯔꯒ ꯑꯃꯨꯛ ꯑꯃꯔꯣꯝꯗ ꯑꯃꯨꯛ ꯂꯥꯛꯀꯅꯤ
ꯑꯗꯨꯒꯤ ꯅꯣꯡꯃꯗꯤ ꯑꯩꯗꯣ ꯑꯗꯨꯎꯝ ꯈꯣꯡꯗꯣ ꯁꯖꯤꯡꯍꯧꯕꯒꯤ ꯑꯩꯗꯣ ꯑꯗꯨꯝ ꯃꯦꯠꯍꯟꯕ ꯏꯃꯥꯈꯣꯏꯗ ꯀꯣ ꯃꯣꯏꯖꯨ ꯅꯨꯡꯗꯥꯡꯒꯨꯝꯕꯗꯤ ꯗꯤ ꯈꯣꯡ ꯃꯦꯠꯂꯒ ꯇꯨꯝꯕ ꯍꯥꯏꯕꯁꯦ ꯅꯨꯡꯉꯥꯏꯇꯦꯗꯅꯀꯣ ꯃꯣꯏꯅꯗꯤ ꯀꯥꯎꯔꯒ ꯇꯨꯝꯈ꯭ꯔꯅꯤ ꯑꯗꯨꯒ ꯑꯩꯅ ꯑꯩ ꯈꯣꯡꯗꯣ ꯁꯨꯃꯥꯏꯅ ꯑꯃꯨꯛ ꯂꯦꯡꯕꯤꯒꯅꯦꯕ ꯑꯗꯨꯗ ꯃꯣꯏ ꯑꯃꯨꯛꯃꯦꯠꯂꯛꯀꯅꯤ ꯑꯗꯨꯒ ꯅꯣꯡꯃꯗꯤ ꯐꯥꯔꯒ ꯑꯩꯒꯤ ꯈꯣꯡꯗꯣ ꯄꯨꯜꯂꯒ ꯏꯐꯠꯇꯕ ꯂꯧꯊꯣꯛꯄꯤꯕꯅꯤꯅꯦ
ꯑꯗꯨꯁꯨ ꯐꯠꯇꯦ ꯑꯩꯗꯣ ꯀꯔꯤ ꯑꯗꯨꯝ ꯃꯊꯟꯇ ꯐꯥꯔꯛꯈꯤꯕꯅꯤ ꯁꯤꯖꯦ ꯁꯖꯤꯡ ꯌꯥꯝ ꯍꯧꯔꯝꯃꯦ ꯑꯉꯥꯡ ꯑꯣꯏꯔꯤꯀꯥꯟꯗ
ꯏꯁ ꯇꯨꯃꯤꯟ ꯆꯠꯈ꯭ꯔꯦꯅ
ꯑꯥꯑꯥ
ꯏꯁ ꯀ꯭ꯔꯤ ꯀ꯭ꯔꯤ ꯇꯧꯔꯤꯅꯣ ꯌꯥꯔꯦꯗ
ꯑꯩ ꯑꯥꯁ ꯁꯁ ꯑꯩꯖꯦ ꯀꯥꯡꯈꯜꯁꯦ ꯀꯥꯡ ꯆꯥꯡꯉꯦꯅ ꯁꯦꯝꯃꯤꯅꯤ
ꯉꯁꯥꯏꯗꯤ ꯁꯦꯝꯄꯣꯠꯇꯦ
ꯍꯥꯑꯥ
ꯉꯁꯥꯏꯅ ꯁꯦꯝꯕꯌꯥꯗ꯭ꯔꯣ
ꯍꯣꯏ ꯌꯥꯗꯕ
ꯎꯎꯪ ꯌꯥꯔꯝꯃꯣꯏ
ꯅꯣꯛꯄꯒꯁꯥꯏ
ꯅꯣꯛꯄ ꯌꯥꯗ꯭ꯔꯕꯣ
ꯌꯥꯗꯦ
ꯌꯥꯗꯦꯑꯦ
ꯉꯁꯤ ꯌꯥꯝ ꯋꯥꯏꯌꯦ ꯑꯗꯨꯒꯤ ꯅꯣꯛꯀꯅꯨ
ꯢꯏꯁ ꯀꯔꯤꯒꯤ
ꯁꯤ ꯀ꯭ꯂꯥꯁ ꯆꯠꯄꯗꯣ ꯌꯥꯝ ꯋꯥꯏꯌꯦ ꯉꯁꯤ ꯑꯃꯨꯛ ꯍꯜꯂꯛꯑꯦꯗꯅꯀꯣ ꯑꯗꯨꯒ ꯆꯥ ꯊꯛꯄ꯭-ꯈꯣꯠꯄꯗ ꯌꯨꯝꯌꯧꯕꯗ ꯄꯨꯡ ꯑꯅꯤꯃꯨꯛ ꯑꯥꯑꯍꯨꯝ ꯃꯈꯥꯏ ꯇꯥꯒꯗꯧꯔꯦ ꯑꯗꯨꯗ ꯑꯃꯨꯛ ꯏꯔꯨꯕ ꯑꯗꯨꯒ ꯑꯥꯁ ꯑꯃꯨꯛ ꯑꯉꯥꯡꯖꯤ ꯂꯥꯏꯔꯤꯛ ꯇꯥꯛ ꯄꯥ ꯑꯃꯨꯛ ꯆꯠꯄ ꯑꯗꯨꯒꯤ ꯉꯥꯏꯍꯥꯛꯇꯪꯐꯥꯎ ꯍꯤꯞꯅꯤꯡꯉꯥꯏ ꯃꯇꯝ ꯂꯩꯇꯕ ꯑꯗꯨꯒꯤ ꯋꯥꯏ
ꯋꯥꯏ ꯀꯥꯏꯅ ꯉꯔꯥꯡꯗꯤ ꯆꯠꯀꯦ ꯍꯥꯏꯗꯦ ꯉꯁꯤꯅ ꯆꯠꯄ ꯑꯃꯨꯛ ꯅꯪꯀꯣ
ꯍꯛꯆꯥꯡꯁꯨ ꯅꯨꯡꯉꯥꯏꯇꯕꯗꯨꯒꯤ
ꯍꯛꯆꯥꯡꯁꯨ ꯅꯨꯡꯉꯥꯏꯇꯕ
ꯏꯕꯁꯨ ꯀꯩꯀꯩ ꯏꯕꯁꯨ ꯂꯣꯏꯗꯕ ꯑꯗꯨꯒꯤ ꯉꯁꯤꯗ ꯑꯍꯨꯝ ꯏꯕꯅꯦ ꯑꯃ ꯗꯤ ꯍꯌꯦꯡ ꯑꯣꯏꯔꯦꯕꯀꯣ
ꯑꯗꯨꯁꯨ ꯑꯣꯖꯥ ꯂꯥꯛꯇꯦ ꯑꯍꯨꯝꯃꯛ ꯄꯤꯕꯅꯦ ꯑꯗꯨꯒ ꯑꯃꯗꯤ ꯍꯣꯠꯈ꯭ꯔꯦ ꯑꯅꯤ ꯑꯃꯗꯤ ꯍꯣꯠꯄꯤꯗꯦ ꯑꯗꯨꯒꯤ ꯊꯝꯃꯝꯕꯅꯦ ꯑꯩꯅ
ꯎꯝ ꯑꯣꯅꯦ ꯃꯤꯠ ꯅꯨꯡꯉꯥꯏꯇꯦ ꯍꯥꯏꯕ
ꯍꯥ
ꯌꯦꯡꯊꯣꯛꯑꯣ
ꯑꯁ ꯈꯪꯗꯔꯦꯅꯦ ꯑꯩꯁꯦ
ꯍꯥꯏꯕꯗꯤꯅꯦ ꯃꯤꯠ ꯅꯨꯡꯉꯥꯏꯇꯕ ꯍꯥꯏꯁꯦ ꯑꯁ ꯌꯥꯝ ꯅꯨꯡꯉꯥꯏꯇꯕꯅꯦꯀꯣ ꯑꯩꯈꯣꯏ ꯏꯕꯣꯛ ꯀꯩꯅꯣ ꯇꯧꯋꯦꯗꯅ ꯃꯤꯠ ꯎꯗꯕꯗꯣ ꯑꯗꯣ ꯃꯥꯅ ꯑꯗꯨꯝ ꯍꯥꯏꯕꯅꯦꯀꯣ ꯍꯥꯏꯗꯤ ꯥ ꯃꯥꯁꯨ ꯃꯤꯠ ꯅꯨꯡꯉꯥꯏꯇꯕ ꯃꯌꯥꯝ ꯂꯩꯗꯅ
ꯎꯝ
ꯑꯗꯨꯗ ꯌꯦꯡꯊꯣꯛꯑꯣ ꯌꯦꯡꯊꯣꯛꯑꯣ ꯃꯤꯠ ꯃꯤꯠ ꯇꯥꯡꯕ ꯎꯗꯥꯕ ꯍꯥꯏꯕꯁꯦ ꯌꯥꯝ ꯋꯥꯕꯅꯦ ꯑꯩꯉꯣꯟꯗꯒꯤ ꯈꯪꯉꯦꯅꯦ ꯍꯥꯏꯕꯅꯦꯕ ꯑꯕꯣꯛꯅ ꯑꯗꯨꯗ ꯀꯔꯤ ꯆꯍꯤꯗꯅꯣ ꯏꯃꯥꯗꯣ ꯍꯛꯆꯥꯡꯁꯨ ꯐꯠ ꯅꯨꯡꯉꯥꯏꯇꯦ ꯃꯤꯠꯁꯨ ꯅꯨꯡꯉꯥꯏꯇꯦ ꯑꯗꯨꯃꯥꯏꯅ ꯇꯧꯕꯗꯦ ꯑꯗꯨꯗ ꯀꯩꯅꯣ ꯇꯧꯕ ꯑꯗꯨ ꯃꯇꯝꯗ ꯑꯩꯈꯣꯏ ꯏꯆꯦ ꯍꯣꯏꯗꯨ ꯏꯕꯥꯏ ꯍꯣꯏꯁꯨ ꯃꯤꯠ ꯅꯨꯡꯉꯥꯏꯇꯥꯕ ꯂꯩꯕꯗꯨ ꯅ ꯅꯨꯡꯉꯥꯏ ꯃꯥ ꯃꯌꯨꯝ ꯍꯥꯏꯗꯤ ꯃꯌꯨꯝ ꯂꯣꯝꯗ ꯅꯥꯔꯒ ꯂꯩꯒꯦꯗꯤ ꯍꯥꯏꯗꯅ ꯑꯩꯈꯣꯏꯗ ꯑꯃꯨꯛ ꯂꯩꯕ ꯀꯣ ꯑꯗꯣ ꯌꯨꯝꯗꯣ ꯌꯥꯝꯅ ꯊꯕꯛ ꯃꯌꯥꯝ ꯂꯩꯍꯜꯂꯦꯗꯅ ꯑꯗꯨꯗꯤ ꯑꯩꯈꯣꯏꯅ ꯁꯦꯕꯥ ꯇꯧꯕ ꯈꯣꯠꯄꯁꯨ ꯑꯗꯨꯒꯅꯦ ꯃꯥꯃꯁꯨ ꯍꯛꯆꯥꯡ ꯉꯝꯗꯕ ꯃꯤꯠꯀꯤꯁꯨ ꯑꯗꯨꯝ ꯂꯩꯕ ꯑꯗꯨꯗ ꯏꯃꯥꯒꯤ ꯏꯃꯥꯒꯤ ꯃꯥꯡꯗ ꯂꯥꯛꯑꯦꯌꯦ ꯑꯕꯣꯛ ꯇꯣ ꯃꯥꯅ ꯅꯨꯡꯊꯤꯟꯗ ꯇꯨꯝꯕ ꯃꯇꯝꯗ
ꯎꯝ
ꯅꯨꯡꯊꯤꯟꯗꯅꯤꯀꯣ ꯅꯨꯡꯗꯥꯡꯗ ꯅꯠꯇꯦ ꯑꯩꯅ ꯃꯄꯥꯟ ꯃꯪꯒꯣꯟꯗꯨꯗ ꯐꯝꯕ
ꯎꯝ
ꯃꯥꯅ ꯔꯨꯝ ꯃꯥꯒꯤ ꯔꯨꯝꯗ ꯇꯨꯝꯕꯅꯤꯗ ꯑ ꯃꯥꯒꯤ ꯃꯥꯡꯗ ꯂꯥꯛꯑꯦꯌꯦ ꯑꯕꯣꯛꯅ ꯑꯁ ꯀꯔꯤꯒꯤꯅꯣ ꯌꯔꯒꯥꯅꯦ ꯃꯥꯗꯣ ꯃꯪꯗ ꯑꯕꯣꯛꯇꯣ ꯂꯥꯛꯑꯒ ꯌꯨꯝꯗ ꯂꯥꯛꯑꯒ ꯏꯃꯥꯗ ꯏꯃꯥꯗ ꯆꯥꯏꯌꯦ ꯍꯥꯏꯌꯦ ꯀꯔꯤꯅꯣ ꯌꯨꯝꯁꯦ ꯑꯁ ꯃꯤꯒꯤ ꯌꯨꯝ ꯑꯣꯏꯍꯜꯂꯁꯦ ꯀꯥꯏꯅꯀꯣ ꯑꯩꯏ ꯑꯩꯗꯤ ꯏꯆꯦ ꯍꯣꯏꯁꯨ ꯂꯩꯔꯒ ꯌꯨꯝꯁꯨ ꯗꯤꯁꯇꯥꯔꯕ ꯇꯧꯕꯀꯣ ꯑꯗꯨꯒ ꯅꯪꯒꯤ ꯃꯤꯠ ꯅꯨꯡꯉꯥꯏꯇꯦ ꯅꯨꯡꯉꯥꯏꯇꯦ ꯍꯥꯏꯔꯒ ꯍꯧꯖꯤꯛꯐꯥꯎ ꯌꯦꯡꯗ꯭ꯔꯤꯁꯦ ꯀꯩꯒꯤꯅꯣꯅ ꯆꯩ ꯌꯥꯝ ꯆꯥꯏꯌꯦꯗꯤ ꯆꯩꯌꯦ ꯍꯥꯏꯌꯦ ꯑꯁꯦꯡꯕꯅꯤꯀꯣ ꯁꯤ ꯑꯁꯤ ꯍꯥꯏꯔꯤꯁꯦ ꯑꯗꯨ ꯑꯗꯣ ꯌꯨꯝꯗ ꯂꯥꯛꯑꯒ ꯏꯃꯥꯗ ꯆꯩꯕ ꯈꯣꯠꯕ ꯌꯨꯝꯗ ꯃꯤꯒꯤ ꯌꯨꯝꯗ ꯑꯗꯨꯝ ꯃꯤꯅ ꯃꯤꯒꯤ ꯌꯨꯝ ꯑꯃꯨꯛ ꯂꯥꯜꯂꯒ ꯂꯩꯕꯁꯦ ꯌꯥꯝ ꯐꯠꯇꯕꯅꯦꯀꯣ ꯑꯗꯨꯁꯨ ꯆꯩꯕ ꯈꯣꯠꯄ ꯑꯗꯨ ꯐꯨꯝ ꯆꯥꯏꯔꯒ ꯏꯃꯥꯗꯣ ꯃꯦꯀꯞꯇꯣ ꯑꯗꯨꯝ ꯊꯣꯛꯄ ꯑꯩꯖꯨ ꯑꯩꯖꯨ ꯏꯃꯥꯒꯤ ꯀꯩꯅꯣꯗꯅꯦ ꯌꯨꯝ ꯑꯁꯦꯡꯕ ꯑꯕꯣꯛꯇꯣ ꯑꯁꯦꯡꯕ ꯂꯥꯛꯑꯒ ꯇꯧꯕ ꯃꯥꯜꯂꯦ ꯍꯥꯏꯌꯦ ꯃꯥꯁꯨ ꯑꯃꯨꯛ ꯍꯦꯛ ꯍꯧꯒꯜꯂꯒ ꯃꯪꯒꯣꯟꯗ ꯊꯣꯛꯑꯦ ꯗꯥꯏꯔꯦꯛ ꯊꯣꯛꯑꯦ ꯑꯗꯨꯒ ꯑꯩ ꯑꯩꯅ ꯃꯪꯒꯣꯟꯗ ꯐꯝꯕ
ꯍꯦꯍꯦ ꯎꯝ
ꯑꯩꯉꯣꯟꯗ ꯑꯁꯦꯡꯕ ꯍꯪꯕꯅꯤꯀꯣ ꯅꯝꯕꯣꯛꯇꯤ ꯍꯪꯕꯅꯤ ꯑꯩ ꯑꯩꯅ ꯇꯨꯃꯤꯟ ꯂꯩꯏꯕ ꯍꯤꯍꯤꯍꯤ ꯏꯁ ꯍꯧꯖꯤꯛꯇ ꯅꯕꯣꯛ ꯂꯩꯕꯅꯤꯅꯦ ꯑꯗꯨꯃꯥꯏꯅꯗꯤ ꯍꯥꯏꯕꯀꯣ ꯑꯩꯅ ꯑꯁ ꯃꯡ ꯑꯣꯏꯔꯝꯅꯦꯗ ꯉꯥꯡꯕꯅꯦꯗ ꯏꯁ ꯑꯗꯨꯗꯒꯤ ꯍꯥꯏꯗꯤ ꯎꯝ ꯑꯕꯣꯛꯅ ꯑꯗꯨꯝ ꯍꯥꯏ ꯉꯥꯡꯉꯒ ꯂꯩꯕ ꯕꯗꯣ ꯌꯦꯡꯉꯨ ꯃꯤꯠ ꯅꯨꯡꯉꯥꯏ ꯍꯥꯏꯗꯤ ꯃꯥꯁꯦ ꯑꯗꯨꯝ ꯃꯤꯠ ꯎꯗꯕꯒꯤ ꯑꯋꯥꯕꯁꯦ ꯌꯥꯝꯅ ꯑꯋꯥꯔꯕ ꯋꯥꯔꯕꯀꯣ ꯑꯗꯨꯒꯤ ꯎꯝ ꯃꯍꯥꯗꯧꯅ ꯋꯥꯍꯟꯅꯤꯡꯗꯕꯗꯣ ꯃꯥꯗꯗꯤ ꯑꯗꯨꯅ ꯌꯦꯡꯉꯣ ꯗꯣꯛꯇꯔ ꯆꯠꯂꯒ ꯌꯦꯡꯉꯨ ꯌꯦꯡꯉꯨ ꯎꯝ ꯍꯥꯏꯕꯅꯦ ꯃꯪꯗꯀꯥꯎ ꯂꯥꯛꯒ ꯍꯥꯏꯕꯅꯦ ꯃꯤꯠ ꯅꯨꯡꯉꯥꯏꯇꯄꯁꯦ ꯌꯥꯝ ꯅꯨꯡꯉꯥꯏ ꯌꯥꯝ ꯀꯟꯅ ꯋꯥꯕꯅꯦ ꯅꯪꯁꯨ ꯌꯥꯔꯗꯤ ꯉꯟꯅ ꯌꯦꯡꯊꯣꯛꯑꯣ ꯀꯩꯅꯣ ꯁꯁꯤ ꯇꯧꯕ ꯈꯣꯠꯄ ꯇꯧꯗ꯭ꯔꯁꯨ ꯀꯔꯤ ꯍꯤꯗꯥꯛꯒꯨꯝꯕ ꯂꯩꯕꯥꯛ ꯂꯩꯕꯥꯛꯇꯁꯨ ꯂꯩꯕꯅꯅꯦ ꯗꯣꯛꯇꯔ ꯑꯐꯕ ꯊꯦꯡꯅꯗ꯭ꯔꯕꯒꯨꯝꯕ ꯍꯤꯗꯥꯛ ꯈꯛꯇ ꯊꯝꯃꯒ ꯐꯕꯒꯨꯝꯕ ꯃꯌꯥꯝ ꯑꯃꯁꯨ ꯂꯩꯔꯝꯒꯅꯤ ꯑꯗꯣ ꯀꯨꯏꯅ ꯊꯝꯒꯅꯣ ꯑꯩꯅꯦ ꯉꯁꯥꯏ ꯐꯣꯟꯁꯨ ꯌꯦꯡꯉꯦ ꯅ ꯑꯩꯈꯣꯏꯅ ꯊꯝꯕ ꯌꯥꯕ ꯑꯩꯈꯣꯏꯅ ꯊꯝꯕ ꯈꯣꯠꯄꯁꯦ ꯇꯧꯒꯅꯨꯅ ꯐꯣꯟ ꯒꯨꯒꯜꯗꯁꯨ ꯑꯩ ꯍꯪꯕꯅꯦ ꯑꯗꯨꯃꯥꯏꯅ ꯊꯣꯛꯂꯛꯄꯅꯦ ꯌꯥꯔꯦꯈꯩꯗꯤ ꯎꯝ ꯄꯣꯝꯃꯒ ꯃꯍꯤ ꯆꯪꯕ ꯈꯣꯠꯄꯁꯦ ꯑꯩ ꯊꯤꯕꯅꯦ ꯉꯁꯥꯏ ꯀꯩꯅꯣꯗꯣ ꯋꯥꯛꯀꯤꯡ ꯆꯠꯄ ꯃꯇꯝꯗꯣ ꯑꯩꯁꯨ ꯑꯁ ꯌꯥꯝ ꯈꯟꯕꯅꯤꯀꯣ ꯅꯪꯒꯤꯗꯃꯛꯇ ꯑꯁꯦꯡꯕꯅꯦ ꯌꯦꯡꯕꯅꯦ ꯌꯦꯡꯕꯅꯦ ꯌꯥꯔꯤꯈꯩꯗꯤ ꯉꯟꯅ ꯗꯣꯛꯇꯔꯗ ꯀꯟꯁꯜ ꯇꯧꯕ ꯌꯦꯡꯊꯣꯛꯄ ꯈꯣꯠꯄ ꯇꯧꯋꯣꯅ ꯃꯌꯥꯝ ꯊꯣꯛꯑꯦ ꯖꯤ ꯈꯣꯡ ꯀꯣꯄ ꯈꯣꯡ ꯀꯨꯝꯕ ꯅꯨꯉꯥꯏꯇꯕꯗꯤ ꯍꯣꯏ ꯎ ꯎꯝ ꯑꯗꯨꯝ ꯉꯥꯏꯍꯥꯛ ꯑꯗꯨꯝ ꯀꯨꯏꯅ ꯊꯝꯕ ꯈꯔ ꯅꯨꯡꯉꯥꯏꯕꯅꯦ ꯑꯗꯣ ꯃꯤꯠ ꯀꯤꯗꯤ ꯌꯥꯝ ꯑꯁ ꯂꯨ ꯑꯣꯏꯕ ꯑꯗꯨꯝ ꯑꯩꯗꯤ ꯑꯁ ꯅꯪ ꯑꯗꯨꯃꯥꯏ ꯀꯨꯏꯅ ꯊꯝꯃꯁꯦ ꯊꯝꯍꯟꯅꯤꯡꯗꯦ
ꯎꯝ ꯀꯥꯅꯒꯆꯠꯀꯅꯤ
ꯎꯝ
ꯀꯅꯥꯒ ꯌꯦꯡꯕ ꯆꯠꯀꯅꯤ
ꯅꯣꯏ ꯏꯃꯨꯡꯁꯤꯡ ꯃꯌꯥꯝ ꯂꯩ ꯑꯗꯨꯗꯤ ꯐꯖꯅ ꯌꯦꯡꯊꯣꯛ ꯑꯣ ꯕꯦꯔꯥꯅꯤꯒꯣ ꯄꯣꯝꯃꯒ ꯍꯣꯏ ꯑꯗꯨ ꯆꯠꯄ ꯀꯩꯅꯣ ꯈꯪꯄꯁꯨ ꯀꯩꯅꯣ ꯇꯧꯕꯅꯦ ꯀꯣꯛꯀꯨꯝꯕ ꯆꯤꯛ ꯈꯣꯠꯄ ꯈꯣꯠꯄ ꯃꯌꯥꯝ ꯇꯧꯔꯒꯗꯤ ꯀꯃꯥꯏꯅ ꯇꯧꯕ ꯉꯟꯅ ꯌꯦꯡꯊꯣꯛꯄꯅꯁꯨ ꯐꯕꯅꯦ
ꯍꯣꯏ
ꯃꯤꯠ ꯃꯤꯠꯀꯤꯁꯦ ꯌꯥꯝ ꯂꯨꯕꯅꯦ ꯑꯁꯤ ꯃꯤꯠꯁꯦ ꯎ